ꯇꯥꯔꯦ ꯇꯥꯔꯦ ꯀꯩꯅꯣ ꯍꯥꯟꯅ ꯅꯣꯛꯑꯝꯃꯤꯁꯤꯅ
ꯏꯃꯥꯟꯅꯕꯤ ꯑꯅꯤ ꯏꯃꯥꯟꯅꯕꯤ ꯑꯩ ꯏꯃꯥꯟꯅꯕ ꯑꯅꯤꯒꯤ ꯌꯥꯗ꯭ꯔꯦ
ꯀꯩꯗꯧꯔꯒꯦ
ꯒꯦꯝ ꯇꯧꯁꯦ ꯍꯥꯏꯕ ꯑꯗꯨ ꯑꯩꯅ ꯁꯤꯁꯦ ꯍꯥꯟꯅ ꯇꯧꯈꯤꯒꯦ ꯍꯥꯏꯕ ꯑꯗꯨꯒꯤ
ꯒꯦꯝ ꯇꯧꯁꯦ ꯍꯥꯏꯔꯤꯕ ꯅꯪꯕꯨ ꯒꯦꯝꯕꯨ ꯁꯥꯟꯅꯕ꯭ꯔꯣ
ꯍꯣꯏ ꯃꯇꯥꯡ ꯃꯇꯝ ꯑꯗꯨꯝ ꯁꯥꯟꯅꯩ
ꯑꯣ
ꯑꯗꯨꯒꯤ ꯔꯣꯃꯥꯟꯁ ꯈꯛꯇ ꯇꯧꯔ ꯂꯩꯔꯦ ꯁꯤ ꯃꯤꯁꯦ ꯒꯦꯝ ꯀꯧꯔꯁꯨ ꯁꯨꯡꯂꯥꯡ ꯂꯥꯛꯇ꯭ꯔꯦꯒ ꯇꯧꯔ ꯂꯩꯔꯦ ꯍꯥꯟꯅ ꯍꯥꯟꯅꯗꯤ ꯅꯨꯡꯊꯤꯟꯗꯁꯨ ꯇꯧꯔ ꯒꯦꯝ ꯁꯥꯟꯅꯔꯕꯅꯦ ꯍꯧꯖꯤꯛꯀꯥꯟꯗꯤ ꯇꯧꯔꯁꯨ ꯁꯨꯛꯂꯥꯛ ꯂꯥꯛꯇꯕꯅꯦ ꯍꯥꯏꯌꯦ ꯃꯕꯥꯅꯤ ꯀꯟꯅ ꯍꯥꯏꯅꯔꯤ ꯍꯧꯖꯤꯛ
ꯒꯦꯝ ꯇꯧꯔꯒ ꯀꯔꯤ ꯀꯥꯟꯅꯗꯣꯏꯅꯣ
ꯎꯝ ꯈꯪꯗꯦꯗ ꯍꯧꯖꯤꯛꯀꯥꯟꯗꯤ ꯀꯩ ꯍꯥꯏꯒꯗ꯭ꯔ ꯌꯥꯝ ꯀꯩ ꯍꯥꯏ ꯆꯤꯜꯂꯗꯤꯀꯣ ꯌꯥꯝ ꯆꯤꯜꯂꯗꯤ ꯁꯥꯟꯅꯗꯦ ꯑꯗꯣ ꯂꯦꯟꯕ ꯃꯐꯝ ꯂꯩꯇ꯭ꯔꯗꯤ ꯈ꯭ꯔ ꯈ꯭ꯔ ꯑꯗꯨꯝ ꯁꯥꯟꯅꯃꯤꯟꯅ ꯄꯥꯁ ꯀꯨꯝꯕ ꯃꯇꯝꯗꯤꯚꯗꯤ ꯎꯄꯥꯏ ꯀ꯭ꯂꯥꯁ ꯔꯝ ꯆꯠꯂꯒ
ꯎꯝ ꯑꯩ ꯒꯦꯝ ꯁꯥꯟꯅꯕ ꯃꯤꯁꯦ ꯈ꯭ꯋꯥꯏꯗꯒꯤꯩ ꯍꯩꯅꯗꯕꯅꯦ ꯀꯔꯤꯕꯨ ꯀꯥꯟꯅꯗꯣꯏꯅꯣꯕ ꯃꯇꯝ ꯃꯥꯡꯍꯜꯂꯦꯕ
ꯂꯦꯟꯕꯗꯤ ꯅꯨꯡꯉꯥꯏꯕꯅꯦ ꯅꯪ ꯁꯥꯟꯅꯔꯛꯇꯕꯩꯅꯦ
ꯎꯝ ꯑꯩꯁꯨ ꯁꯅꯥꯔꯃꯦꯃꯦ ꯑꯦ ꯕꯤꯁ ꯕꯤ ꯑꯦ ꯍꯥꯟꯅ ꯀꯥꯕ ꯃꯇꯝꯗ ꯁꯟꯅꯌꯦ ꯃꯣꯕꯥꯏꯜ ꯂꯩꯖꯥꯟ ꯁꯗꯒ ꯁꯤꯅ ꯀꯔꯤꯕꯨ ꯀꯥꯟꯅꯗꯣꯏꯅꯣ ꯍꯥꯏꯔꯒ ꯑꯩ ꯗꯤꯂꯤꯠ ꯇꯧꯈ꯭ꯔꯦꯕꯀꯣ
ꯎꯝ ꯑꯍꯟ ꯑꯣꯏꯔꯛꯄꯩ ꯅꯠꯇ꯭ꯔ ꯑꯗꯨꯅ
ꯎꯝ ꯅꯠꯇꯦ ꯑꯗꯨ ꯑꯩꯅ ꯁꯥꯟꯅꯔꯗꯤ ꯑꯩꯒꯤ ꯏꯅꯥꯎꯁꯤꯡꯗ ꯑꯩ ꯁꯥꯟꯅꯕꯗꯣ ꯍꯥꯏꯕ ꯌꯥꯗꯦꯗꯅ
ꯑꯥ
ꯑꯗꯨꯗꯤ ꯎꯄꯥꯏ ꯂꯩꯇꯦ ꯑꯗꯨꯝ ꯑꯩꯅ ꯁꯥꯅꯅꯤꯡꯉꯖꯨ ꯑꯗꯨꯝ ꯗꯤꯂꯤꯠ ꯇꯧꯋꯦꯕ
ꯑꯥ ꯇꯧꯒ ꯇꯧꯒ ꯊ ꯑꯁꯣꯏ ꯈꯪꯗꯔꯦ ꯑꯗꯨꯃꯥꯏ ꯒꯌꯥꯟ ꯇꯥꯔꯗꯤ ꯐꯩꯕ꯫ ꯀꯩ ꯍꯥꯏꯗ꯭ꯔꯥ ꯑꯉꯥꯡ ꯐꯖꯅ ꯍꯥꯏꯕ ꯌꯥꯏꯗꯅ
ꯦꯦꯝ ꯇꯥꯔꯔꯗ ꯑꯗꯨ ꯑꯣꯏꯔꯁ ꯑꯗꯨꯝ
ꯑꯁ ꯈꯪꯗꯦꯗ ꯁꯤꯕꯨꯗꯤ ꯂꯩꯌꯣꯈꯣꯏ ꯂꯣꯏ ꯁꯥꯟꯅꯕꯅꯤꯅ ꯀꯔꯤ ꯎꯄꯥꯏꯁꯤ ꯂꯩ꯫
ꯃꯥꯅꯦ ꯃꯥꯅꯦ ꯃꯔꯛ ꯃꯔꯛꯇꯕꯨꯗꯤ ꯁꯥꯟꯅꯗꯣꯏꯅꯦ
ꯎꯝ ꯑꯗꯨ
ꯑꯩꯕꯨ ꯏꯃꯥꯟꯅꯕꯤꯁꯤꯡꯅ ꯑꯍꯟ ꯌꯥꯝ ꯃꯥꯜꯂꯦꯒ ꯇꯧꯔꯛꯛꯇꯣꯏꯅꯦ
ꯑꯥ ꯑꯥ ꯑꯥ ꯁꯥꯟꯅꯗꯕꯒꯤ
ꯑꯥ ꯑꯗꯨꯒ ꯑꯩꯅ ꯑꯗꯨꯝ ꯃꯣꯏꯗ ꯇꯥꯛꯄꯤꯒꯤꯀꯣ ꯑꯗꯨꯃꯥꯏꯅ ꯇꯧꯒꯅꯣ ꯑꯗꯨꯃꯥꯏꯅ ꯇꯧꯒꯅꯣꯒ ꯑꯩꯅ ꯑꯗꯨꯝ ꯍꯥꯏꯕꯒꯤ
ꯁꯥꯟꯅꯒꯅꯨꯒꯨꯝꯕ ꯍꯥꯏꯕꯒꯤ ꯎꯝ ꯎꯝ ꯌꯥꯎꯕꯤꯗ꯭ꯔꯗꯤ ꯀꯩꯏꯝꯕꯣꯛ ꯍꯥꯏꯔꯛ ꯇ꯭ꯔꯦꯕ꯫ ꯍꯥꯏ ꯄꯁꯨ ꯊꯕ ꯍꯣꯏ ꯄꯨꯂꯞ ꯎꯂꯞ ꯁꯥꯟꯅꯃꯤ ꯅꯠꯇ ꯊꯃꯛ ꯅꯅꯥꯉꯥꯏ
ꯑꯩꯒꯤ ꯏꯄ꯭ꯋꯥꯁꯨ ꯑꯃ ꯒꯦꯝꯗ ꯃꯉꯥꯎ ꯌꯥꯝ ꯊꯤꯕ ꯑꯃ ꯂꯩꯔꯤꯌꯦ
ꯑꯦ ꯑꯩꯅ ꯍꯥꯏꯕ ꯗꯣꯛꯇꯔꯗꯣ ꯉꯁꯥꯏ ꯍꯥꯏꯕꯗꯣ ꯃꯥꯕꯣ ꯁꯨꯝ ꯁꯥꯟꯅꯔꯤꯕꯅꯦ ꯃꯥꯗꯣ ꯒꯦꯝꯁꯨ ꯌꯥꯝ ꯍꯩꯕ
ꯇꯥꯎꯕꯅꯤ ꯇꯥꯎꯕꯅꯤ ꯗꯣꯛꯇꯔ ꯃꯌꯥꯝꯁꯨ
ꯎꯝ ꯀꯩ ꯍꯥꯏꯇꯥꯔꯦ ꯃꯥꯁꯦ ꯑꯗꯨꯝ ꯂꯥꯏꯔꯤꯛꯁꯨ ꯍꯩꯌꯦꯕ ꯑꯗꯨ ꯑꯣꯏꯔꯁꯨ ꯒꯦꯝꯗꯨꯁꯨ ꯐꯖꯅ ꯁꯥꯟꯅꯕꯅꯦꯗ ꯑꯗ ꯑꯩꯈꯣꯏ ꯈꯨꯟꯗ ꯃꯥꯅ ꯀꯩ ꯍꯥꯏꯁꯤꯔ ꯍꯥꯟꯅꯗꯤ꯫ ꯍꯥꯟꯅ ꯃꯣꯕꯥꯏꯜ ꯂꯤꯖꯦꯟꯈꯣꯏꯁꯦ ꯍꯥꯟꯅꯗꯤ ꯃꯥꯏꯊꯤꯛ ꯀꯥꯕꯒꯤ ꯏꯃꯣꯔꯇꯦꯜ ꯀꯥꯕꯒ ꯌꯥꯝ ꯋꯥꯔꯝꯕꯅꯦꯕ ꯋꯥ
ꯎꯝ꯫
ꯑꯗꯨꯗꯤ ꯍꯧꯖꯤꯛꯀꯥꯟ ꯑꯁ ꯀꯃꯥꯏꯅ ꯇꯧꯕꯅꯣ ꯈꯪꯗꯦ ꯃꯤꯁꯤꯡꯁꯦ ꯂꯥꯏ ꯂꯥꯏꯅ ꯁꯥꯟꯅꯔ ꯂꯩꯔꯦ ꯑꯗꯣ ꯍꯥꯟꯅ ꯃꯥꯁꯦ ꯑꯍꯥꯟꯕ ꯑꯣꯏꯕꯅꯦꯕ ꯀꯥꯕꯁꯦ ꯑꯗꯨꯒꯤ ꯑ ꯈꯨ ꯑꯩꯈꯣꯏ ꯈꯔ ꯑꯉꯥꯡ ꯑꯣꯏꯕ ꯑꯩꯈꯣꯏꯅ ꯑꯁ ꯐꯖꯅ ꯍꯩ ꯍꯩꯌꯦ ꯇꯧꯔꯒ ꯌꯥꯝ ꯊꯥꯒꯠꯄꯗꯣ
ꯎꯝ
ꯑꯗꯨꯃꯥꯏꯅ ꯇꯧꯔꯝꯕꯅꯤ ꯃꯥ ꯍꯧꯖꯤꯛꯐꯥꯎ ꯑꯗꯨꯝ ꯁꯥꯟꯅꯔꯤꯕꯅꯦꯅꯧ ꯇ ꯑꯩꯒ꯭ꯔꯝ ꯏꯁꯦꯦ
ꯑꯗꯨꯝ ꯃꯤ ꯈꯔꯒꯤꯗꯤꯀꯣ ꯑꯐꯕꯁꯨ ꯌꯥꯎꯋꯦ ꯃꯤ ꯈꯔꯒꯤꯗꯤ ꯑꯗꯨꯝ ꯎꯝ ꯂꯦꯖꯤ ꯑꯣꯏꯍꯟꯕꯁꯨ ꯌꯥꯎꯋꯦꯕ ꯁꯤ ꯁꯦ ꯂꯣꯏꯅꯃꯛꯇꯤ ꯐꯠꯇꯕꯗꯤ ꯅꯠꯇꯦ ꯑꯗꯨꯝ ꯐꯥꯕꯁꯨ ꯌꯥꯎ ꯌꯥꯎꯔꯤꯖꯥꯠꯅꯤ
ꯎꯝ ꯃꯥꯕꯨꯗꯤ ꯀꯩ ꯍꯥꯏꯁꯔꯦ ꯃꯆꯤꯟꯗ ꯈꯨꯝꯕ ꯌꯥꯝ ꯍꯩꯕꯗ ꯃꯤꯅ ꯐꯠꯇꯦꯒꯨꯝꯕ ꯍꯥꯏꯔꯗꯤ ꯃꯥꯁꯦ ꯑꯦꯁꯀ꯭ꯌꯨꯁ ꯑꯗꯨꯝ ꯂꯩꯔꯒ ꯃꯤꯅ ꯀꯟꯚꯤꯟꯁꯧꯍꯕꯗꯣ
ꯎꯝ ꯃꯥꯅꯦ ꯃꯥꯅꯦ ꯑꯗꯣ ꯏꯃꯥꯟꯅꯕꯤ ꯑꯃꯁꯨ ꯀꯩꯅꯣ ꯇꯧꯋꯦ ꯃꯥꯁꯨ ꯌꯥꯎꯔꯒ ꯃꯥꯒꯤ ꯑꯦꯀꯥꯎꯟꯗꯣ ꯂꯥꯁ ꯌꯔ ꯌꯣꯜꯂꯦꯕꯀꯣ
ꯑ ꯌꯣꯟꯕꯣꯏ ꯑꯣꯏ ꯐꯤꯞꯇꯤ ꯍꯥꯏꯗꯤ ꯐꯤꯞ ꯀꯦꯔꯣ꯫
ꯑꯥ꯫
ꯑꯣ ꯌꯥꯝꯗ꯭ꯔꯥ ꯃꯥꯏꯗꯣ
ꯑꯁ ꯃꯥꯅ ꯄꯩꯁꯥ ꯇꯤꯡꯉꯤꯗꯨꯗꯤ ꯀꯔꯤꯅꯣ ꯂꯥꯛ ꯍꯦꯜꯂꯦꯍꯦ
ꯑꯩ
ꯏꯁꯀꯤꯟ ꯑꯃ ꯊꯣꯛꯣꯛꯀꯅꯤ ꯚꯥꯏ ꯑꯩ ꯁꯤ ꯄꯥꯝꯃꯦ ꯁꯤ ꯄꯥꯝꯃꯦꯒ ꯇꯧꯔꯛꯇꯣꯏꯅꯦ ꯁꯤꯂꯔꯤ ꯐꯥꯝꯒ ꯃꯥꯗꯤꯩ ꯑꯗꯨꯗ ꯊꯥꯗꯗꯣꯏꯅꯦ
ꯌꯥꯔ ꯃꯥꯗꯤ ꯀꯩꯅꯣ ꯇꯧꯕꯩꯅꯦ ꯑꯗꯨꯗꯤ ꯑꯁ ꯌꯥꯝ ꯊꯥꯗꯔꯁꯨꯀꯣ ꯑꯃꯨꯛ ꯐꯠꯇꯦꯗ
ꯑꯁ ꯀꯤꯟꯗꯣ ꯃꯥꯥꯏꯗꯣ ꯖꯥ ꯖ ꯂꯧꯔꯒ ꯀꯣ
ꯑꯥ ꯒꯦꯝꯗ ꯄꯩꯁꯥ ꯊꯥꯗꯕꯗꯤ ꯄꯥꯝꯗꯦꯗ ꯑꯩꯗꯤ ꯑꯝꯐꯥꯎ ꯊꯥꯗꯗ꯭ꯔꯤ ꯍꯧꯖꯤꯛꯐꯥꯎ ꯂꯨꯄꯥ ꯑꯝꯐꯥꯎ ꯊꯥꯗꯩ ꯑꯩ ꯑꯦꯀꯥꯎ꯭ꯟꯗ ꯊꯥꯗꯗꯦ ꯏꯃꯥꯟꯅꯕ ꯑꯩꯈꯣꯏꯁꯨ ꯑꯗꯨꯝ ꯀꯩꯅꯣ ꯏꯁꯀꯤꯟꯒꯨꯝꯕ ꯀꯩꯅꯣ ꯇꯧꯅꯤꯡꯉꯥꯏ ꯑꯗꯨꯝ ꯀꯩ ꯃꯣꯏꯒꯤ ꯔꯤꯆꯥꯔꯖ ꯀꯥꯄꯤꯌꯣ ꯍꯥꯏꯕꯒꯨꯝꯕ ꯃꯇꯝꯁꯨ ꯂꯩꯌꯦꯕ ꯑꯩꯒꯤ ꯑꯗꯨꯝ ꯄꯤꯕ ꯌꯥꯔꯗꯤ ꯈꯔꯗꯤ ꯄꯤꯕꯤꯌꯦꯕ ꯑꯗꯨ ꯑꯩꯒꯤ ꯑꯣꯏꯅꯗꯤ ꯑꯩ ꯏꯁꯥꯒꯤꯗꯤ ꯀꯩꯁꯨ ꯊꯥꯖꯗꯦꯗ ꯑꯩꯗꯤ
ꯊꯥꯖꯔꯅꯨ ꯀꯣꯝ ꯑꯗꯨꯒꯨꯝꯕꯗꯣ ꯀꯔꯤꯒꯤꯅꯣ
ꯄꯥꯁ ꯃꯥꯒꯤ ꯀꯩꯅꯣ ꯐꯤꯞꯇꯤꯗ ꯌꯣꯜꯂꯦ ꯍꯥꯏꯔꯗꯤ ꯃꯥꯏꯗꯣ ꯐꯖꯅ ꯊꯥꯗꯔꯝꯃꯅꯤ
ꯊꯥꯗꯩꯌꯦ ꯃꯥꯒꯤꯁ ꯃꯥꯒꯤ ꯑꯦꯀꯥꯎꯟꯁꯨ ꯑꯗꯨꯝ ꯐꯕꯀꯣ ꯃꯤ ꯃꯌꯥꯝ ꯂꯧ ꯂꯧꯅꯤꯡꯉꯦꯕꯀꯣ ꯑꯗ ꯃꯥꯁꯦ ꯈꯔ ꯀꯨꯏꯅ ꯂꯩ ꯑ ꯀꯩꯅꯣ ꯇꯧꯒꯦꯅ ꯇꯧꯕꯅꯦꯕ ꯅꯦꯛꯁ ꯏꯌ꯭ꯔ ꯒꯨꯝꯕꯗ ꯌꯣꯟꯒꯦ ꯇꯧꯕꯅꯦꯕ
ꯑꯥ
ꯑꯇꯨ ꯃꯥꯒꯤꯁꯨ ꯑꯦꯀꯥꯎꯟꯁꯦ ꯑꯅꯤ ꯑꯍꯨꯝꯅꯦꯕ
ꯑꯥ
ꯑꯗꯨꯒ ꯃꯥꯁꯦ ꯄꯩꯁꯥꯁꯨ ꯗ꯭ꯔꯀꯥꯔ ꯂꯩꯑꯦꯕ ꯑꯗꯨꯒꯤ ꯐꯤꯞꯇꯤ ꯑꯗꯨꯝ ꯄꯤꯊꯣꯛꯈ꯭ꯔꯕ ꯃꯥꯥꯏꯁꯨ ꯐꯩꯌꯦꯗ
ꯌꯣꯟꯊꯣꯛꯄ꯭ꯔꯝ ꯐꯔꯕ꯭ꯔꯁꯨ ꯃꯥꯒꯤꯗ ꯃꯤ ꯃꯥꯒꯤꯗꯣ ꯍꯦꯛꯀ ꯇꯧꯕꯤꯔꯗꯤ ꯌꯥꯝ ꯃꯥꯡꯉꯣꯏꯗ꯭ꯔꯣ ꯃꯥꯒꯤꯗꯣ ꯃꯤ ꯌꯥꯝ ꯍꯩꯅ ꯇꯧꯕꯈꯣꯏ ꯂꯩꯕꯅꯦꯀꯣ ꯑꯗꯨꯃꯥꯏꯅ ꯇꯧꯕ ꯈꯣꯏꯁꯦ ꯋꯤꯀꯥꯎꯟ ꯑꯆꯧ ꯑꯆꯧꯕ ꯈꯣꯏꯗ ꯃꯤꯁꯤꯡꯗꯤ ꯑꯗꯨꯝ ꯎꯈ꯭ꯔꯗꯤꯀꯣ ꯂꯧꯒꯦ ꯍꯥꯏꯔꯗꯤ ꯌꯥꯝ ꯂꯥꯏꯅ ꯇꯧꯕꯅꯦꯕ
ꯑꯥ ꯑꯥ ꯃꯥꯏꯁꯦ ꯑꯩꯈꯣꯏ ꯂꯝꯗ ꯁꯥꯟꯅꯕ ꯃꯤꯁꯤꯡ ꯂꯩꯗꯅ
ꯎꯝ
ꯃꯣꯏꯅꯁꯨ ꯋꯥꯏꯔꯒ ꯅꯨꯃꯤꯠꯃꯥꯗ ꯋꯥꯏꯕꯒꯤ ꯀꯩ ꯀꯤꯅꯣ ꯄꯩꯁꯥꯁꯨ ꯑꯗꯨꯝ ꯄꯤꯕꯅꯦ ꯃꯥꯒꯤ ꯊꯥꯗ ꯋꯥꯏꯔꯒꯀꯣ ꯃꯤꯅ ꯑꯗꯨꯝ ꯋꯥꯏꯔꯒ ꯄꯩꯁꯥ ꯑꯗꯨꯝ ꯄꯤꯕꯅꯦ ꯑꯗꯨꯒ ꯍꯩꯕꯁꯤꯡꯅ ꯁꯥꯟꯅꯕꯅꯤꯅ ꯃꯥꯏ ꯑꯦꯀꯥꯎꯟꯁꯦ ꯑꯗꯨꯝ ꯐꯥꯔꯛꯄ ꯍꯥꯏꯇꯥꯔꯦꯀꯣ
ꯑ
ꯑꯗꯨꯒꯤ ꯑꯗꯨꯝ ꯇꯣꯔꯅꯃꯦꯟꯠ ꯂꯩꯔꯒ ꯁꯥꯟꯅꯩꯗꯅꯀꯣ
ꯑꯣ ꯑꯥ ꯑꯥ
ꯑꯗꯨꯒꯤ ꯑꯗꯨꯗ ꯃꯥꯒꯤ ꯑꯗꯨꯝ ꯄꯥꯏꯕꯅꯦ
ꯑꯗꯨꯂꯣꯡ ꯑꯩꯁ ꯗꯦꯝꯗꯗꯤ ꯗꯤ ꯑꯦꯝꯗꯗꯤ ꯑꯝꯐꯥꯎ ꯊꯥꯖꯟꯗꯦ ꯁꯤꯑꯩꯗꯤ
ꯀꯥꯅꯗꯦ ꯊꯥꯗꯔꯒ
ꯃꯤ ꯈꯔꯅꯗꯤ ꯑꯁ ꯅꯪꯒꯤ ꯃꯥꯏꯟꯁꯦꯠꯁꯦ ꯇꯨꯀꯠꯆꯩꯍꯦꯒ ꯍꯥꯏꯕꯁꯨ ꯌꯥꯎꯕꯔꯤꯅꯤ
ꯀꯩꯅꯣ ꯃꯥꯛ ꯃꯪꯉꯣꯟꯗꯔꯣꯕ
ꯑꯩ ꯑꯩꯕꯨ ꯑꯩꯕꯨ ꯑꯩꯅ ꯍꯥꯏꯕ ꯀꯥꯟꯗ
ꯑꯥ
ꯑꯗꯨꯒꯨꯝꯕꯗ ꯑꯩꯒꯤ ꯃꯥꯏꯟꯁꯦꯠꯇꯤ ꯊꯝꯗꯦ ꯎꯄꯥꯏ ꯂꯩꯇꯦ
ꯎꯝ ꯑꯁ ꯈꯪꯗꯦꯗꯥ ꯑꯩ ꯀꯩ ꯍꯥꯏꯖꯤꯔ ꯍꯥꯟ ꯍꯧꯖꯤꯛꯀꯥꯟꯖꯦ ꯄꯞꯖꯤ ꯄꯞꯖꯤ ꯁꯥꯅꯔꯛꯄꯩ ꯑꯩꯅ ꯑꯃꯨꯛ ꯄꯞꯖꯤꯅ ꯍꯦꯟꯅ ꯁꯣꯛꯑꯦꯕ ꯑꯃꯨꯛ ꯃꯤꯠꯁꯨ ꯀꯣꯛꯁꯨꯨꯟ ꯉꯥꯎꯕꯅꯦꯕ ꯄꯞꯖꯤꯅ ꯑꯃꯨꯛ ꯀꯨꯏꯅ ꯁꯟꯅꯔꯗꯤ
ꯑꯣꯏꯅꯤ ꯑꯣꯏꯅꯤ ꯀꯟꯅ ꯁꯥꯅꯧ
ꯎꯝ ꯆꯩꯕ ꯍꯧꯔꯦ ꯍꯧꯖꯤꯛꯇꯤ ꯫ ꯆꯩꯕ ꯅꯠꯇꯦ ꯐꯥꯒꯤꯅꯤ ꯑ ꯐꯥꯒꯤꯅꯦ ꯐꯥꯒꯤ꯫
ꯋꯥꯉꯥꯡꯕꯁꯨ ꯋꯥꯕ ꯖꯥꯠꯅꯤ ꯗꯥꯜ ꯆꯥꯔꯨꯕꯩꯔ ꯆꯥꯛ ꯂꯥꯃꯩ ꯑꯩꯁꯨ꯫
ꯋꯥꯕꯅꯦ ꯋꯥ ꯉꯥꯡꯕꯁꯨ꯫
ꯑ ꯗꯥꯜꯁꯨ ꯑꯃꯨꯛ ꯆꯥꯁꯜꯂꯨꯕ ꯫
ꯃꯌꯦꯡꯁꯨ ꯇꯥ ꯇꯥꯕꯅꯦ ꯋꯥ ꯉꯥꯡꯕꯁꯤꯀꯣ꯫
ꯎꯝ꯫ ꯑꯁ ꯍꯧꯖꯤꯛꯀꯥꯟꯗ ꯑꯩꯅ ꯋꯥꯔꯤꯖꯦ ꯀꯩꯅꯣ ꯈꯛꯇꯅꯤ ꯆꯥꯛ ꯏꯟꯖꯥꯡꯒꯤ ꯈꯛꯇꯅꯤ ꯋꯥꯔꯤꯖꯦ꯫ ꯆꯥꯛ ꯍꯤꯟꯖꯥꯡ ꯃꯇꯝ ꯂꯥꯛꯑꯗꯤ ꯋꯥꯏꯅꯦ꯫ ꯑꯁ ꯁꯤ ꯍꯦꯟꯖꯥꯡ ꯄꯤꯔꯝꯒꯅꯤ ꯍꯥꯏꯕꯗꯨꯣ ꯑꯗꯨꯝ ꯈꯪꯈ꯭ꯔꯕꯒꯤ ꯇꯟꯕꯅꯤ꯫ ꯍꯌꯦꯡꯗꯤ ꯍꯤꯟꯖꯥꯡꯁꯨ ꯈꯪꯉꯦ ꯑꯩꯗꯤ ꯃꯃꯤꯡꯗꯤ ꯈꯪꯗꯦ ꯑꯗꯨ ꯑꫭꯏꯔꯁꯨ ꯫ ꯀꯩꯅꫭ ꯍꯋꯥꯏ ꯑꯃ ꯃꯤꯛꯁ ꯇꯧꯔꯒ ꯃꯌꯥꯝ ꯃꯤꯛꯁ ꯇꯧꯔꯒ ꯃꯨꯕꯅꯦꯕꯅ ꯍꯤꯟꯖꯥꯡ ꯫
ꯑꯩꯅ ꯈ꯭ꯋꯥꯏꯗꯒꯤ ꯍꯩꯅꯗꯕ ꯃꯅꯝ ꯃꯅꯝꯒ ꯀꯩꯅꯣ ꯆꯦꯠꯂꯗꯅꯀꯣ꯫
ꯃꯅꯝꯁꯨ ꯍꯥꯏꯅꯗꯦꯗ ꯑꯗꯨꯒ ꯀꯩꯅꯣ ꯑꯂꯨꯒ ꯀꯦꯞꯁꯤꯀꯝ ꯀꯦꯞꯁꯤꯀꯝꯔ ꯕ꯭ꯔꯤꯟꯖꯜꯔꯥ ꯐ꯭ꯔꯥꯏ ꯑꯣꯏꯔꯒ ꯑꯃꯨꯛ ꯄꯤꯕꯅꯦꯕ ꯑꯗꯨꯅ ꯑꯗꯨꯒ ꯅꯪꯅ ꯈ꯭ꯋꯥꯏ ꯄꯥꯝꯗꯕ ꯔꯁꯃꯥꯗꯣ꯫ ꯔꯁꯃꯥ ꯅꯠ ꯅꯪ ꯅꯠꯇ꯭ꯔꯣ ꯔꯥꯁꯃꯥ ꯄꯥꯝꯗꯦ ꯍꯥꯏꯕꯗꯣ꯫
ꯃꯥꯅꯦ-ꯃꯥꯅꯦ ꯃꯅꯝ ꯐꯧꯕ ꯅꯝꯅꯤꯡꯗꯦ ꯇꯜꯂꯦ꯫
ꯑ ꯑꯗꯨꯗꯨ ꯅ ꯍꯌꯦꯡ ꯅꯨꯡꯗꯒꯤꯅꯦꯕ꯫
ꯂꯣꯏ ꯈꯪꯉꯖꯥꯠꯅꯦ ꯍꯧꯖꯤꯛꯀꯥꯟꯖꯦ ꯀꯣꯏꯃꯟꯒ꯭ꯔꯕꯒꯤ ꯫
ꯑꯣꯏꯅꯤ-ꯑꯣꯏꯅꯤ ꯀꯦꯞꯁꯤꯀꯥꯝꯁꯤ ꯅꯪ ꯄꯥꯝꯕ꯭ꯔꯣ꯫
ꯄꯥꯝꯗꯦ ꯑꯩꯗꯤ꯫
ꯀꯩꯁꯨ ꯄꯥꯝꯗꯦ ꯃꯤꯗꯤ ꯄꯥꯝꯅ ꯆꯥꯅꯩꯀꯣ꯫
ꯍꯥꯎꯇꯦꯗ ꯑꯩ ꯀꯩꯅꯣ ꯃꯣꯏ ꯈꯨꯊꯣꯛꯅꯔ ꯑꯩꯗꯤ ꯃꯨꯟꯗꯕꯩꯔꯥ ꯈꯪꯗꯦ ꯑꯗꯣ ꯀꯦꯞꯁꯤꯀꯝꯁꯤ ꯍꯩꯅꯗꯦ꯫
ꯃꯅꯝꯁꯨ ꯆꯦꯟꯕꯅꯦ ꯀꯦꯞꯁꯤꯀꯝꯗꯤ꯫
ꯑꯥ ꯑꯥ ꯃꯅꯝ ꯂꯩ꯫ ꯍꯩꯅꯗꯦꯗ ꯑ ꯃꯣꯏꯗꯣ ꯑꯥꯂꯨꯗꯣ ꯑꯥꯂꯨ ꯀꯥꯡꯉꯧꯒꯨꯝꯕ ꯄꯤꯕꯅꯦꯕ ꯑꯗꯁ ꯑꯩꯈꯣꯏꯅ ꯍꯦꯟꯖꯥꯡ ꯊꯣꯡꯕꯒꯨꯝꯗ ꯆꯥꯎ ꯆꯥꯎꯅ ꯍꯥꯞꯄ ꯀ ꯑꯂꯨꯒꯤ ꯁꯥꯏꯖꯇꯣ꯫
ꯎꯝ꯫‌
ꯑꯗꯨ ꯑꯗꯨ ꯑꯗꯨꯝ ꯑꯗꯨꯒꯤ ꯁꯥꯁꯏꯗ ꯄꯤꯔꯛꯄꯒꯤ ꯑꯂꯨꯗꫭ ꯃꯨꯟꯒꯨꯝ ꯃꯨꯟꯗꯕꯒꯨꯝ ꯃꯍꯥꯎ ꯆꯪꯪ ꯆꯪꯗꯦꯕ ꯑꯗꯨꯒꯤ ꯑꯁ ꯇꯟꯕꯅꯦ ꯆꯥꯕ ꯅꯨꯡꯉꯥꯏꯇꯕꯅꯤ꯫
ꯀꯨꯏꯗ꯭ꯔꯦꯗꯅ꯫
ꯑꯥ ꯌꯥꯝ ꯈꯪꯒ꯭ꯔꯦꯀꯣ ꯑꯩꯒꯤ ꯍꯤꯟꯖꯥꯡ ꯃꯔꯝꯗ ꯅꯪꯖꯨ꯫ ꯍ ꯋꯥꯗ꯭ꯔ ꯈꯜꯂꯒ
ꯁꯟꯗꯦꯗꯅ ꯀꯔꯤ ꯄꯤꯒꯦ ꯈꯪꯕ꯭ꯔꯥ꯫ ꯑꯦ ꯁꯟꯗꯦꯗꯅ ꯑꯃ ꯑꯌꯨꯛꯇꯅꯨꯒꯣ ꯑꯃ ꯔꯥꯏꯁ ꯄꯨꯂꯥꯎꯗꯣ꯫
ꯎꯝ꯫
ꯄꯨꯂꯥꯎ ꯍꯥꯏꯕ꯭ꯔꯥ ꯑꯩꯗꯤ ꯈꯪꯗꯦ ꯄꯨꯂꯥꯥꯎ ꯍꯥꯏꯕ꯭ꯔꯥ ꯄꯨꯂꯥꯎ ꯍꯥꯏꯕ꯭ꯔꯥ
ꯑꯥ ꯄꯜꯂꯥꯎꯑ
ꯎꯝ ꯑꯗꯨꯗꯣ ꯑꯗꯨꯒ ꯅꯨꯡꯗꯥꯡꯗꯅ ꯄꯅꯤꯔ ꯗꯥꯎꯔ ꯑꯃꯨꯛ ꯄꯥꯏꯔ ꯄꯤꯔꯛꯀꯅꯤ ꯑꯩꯅ ꯄꯅꯤꯔ ꯄꯥꯝꯗꯕꯁꯤꯅ ꯑꯥ ꯄꯅꯤꯔꯗꯤ ꯍꯅꯗꯕ ꯑꯩꯁꯨ
ꯅꯪꯁꯨ ꯑꯩꯅ ꯄꯥꯝꯗꯕ ꯍꯩꯅꯗꯕ ꯂꯣꯏꯅ ꯑꯗꯨꯝ ꯍꯩꯅꯗꯤꯍꯦ
ꯄꯅꯤꯔ ꯐꯥꯎ ꯀꯅꯥ ꯄꯥꯝꯒꯗ ꯄꯅꯤꯔꯅꯦ ꯑꯂꯨ ꯐꯥꯎ ꯍꯧꯎꯔꯛꯇ꯭ꯔꯦꯅꯦ ꯍꯥꯟꯅꯗꯤ ꯌꯨꯝ ꯂꯩꯩꯔꯤꯀꯥꯟꯗ ꯑꯂꯨ ꯈꯣꯏꯒꯗꯣ ꯀꯥꯡꯉꯧ ꯖꯥꯔꯗꯤ ꯌꯥꯝ ꯍꯥꯎꯔꯝꯃꯦꯅꯦ ꯍꯧꯖꯤꯛ ꯑꯗꯨꯒ ꯃꯁꯛ ꯎꯁꯦ
ꯀꯨꯏꯗ꯭ꯔꯦ ꯀꯨꯏꯗ꯭ꯔꯦ꯫
ꯍꯣꯏ ꯀꯨꯏꯗ꯭ꯔꯦ ꯀꯨꯏꯗ꯭ꯔꯦ ꯆꯍꯤ ꯑꯃꯈꯛꯇ ꯉꯥꯏꯔꯦ ꯅꯠꯇ꯭ꯔꯥ꯫
ꯃꯥꯅꯦ ꯆꯥꯁꯤ ꯑꯃꯥ ꯈꯥꯛꯇ ꯉꯥꯏꯔꯦ ꯆꯁꯤ ꯑꯃ ꯂꯣꯏꯔꯗꯤ ꯀꯔꯤꯅꯣ ꯒꯥꯔꯗꯀ ꯊꯝꯃꯗꯅ ꯅꯠꯇ꯭ꯔꯥ
ꯑꯁ ꯋꯥꯊꯤꯗꯤ ꯅꯪꯁꯨ ꯑꯗꯨꯗꯤ ꯇꯜꯂꯦꯗ ꯅꯪꯒꯤꯗꯨꯗꯤ꯫
ꯀꯩꯅꯣ ꯒꯣꯛꯁ ꯑꯃꯨꯕꯒ ꯍꯥꯞꯄꯗꯅ꯫
ꯑꯁ ꯋꯥ ꯅꯪꯒꯤꯗꯨꯗꯤ ꯅꯪꯒꯤ꯫ ꯅꯪꯒꯤꯗꯨꯗꯤ ꯑꯦꯛꯁꯄꯥꯏꯔꯁ ꯑꯗꯨ ꯃꯥꯂꯦꯗ
ꯑꯁ ꯑꯗꯨꯃꯛꯇꯤ ꯅꯠꯇꯦꯍꯦ꯫
ꯑꯦ ꯅꯪꯒꯤ ꯒꯣꯛꯁꯇꯣ꯫ ꯗꯤꯄꯤꯒꯤ ꯀꯩꯅꯣꯗ ꯎꯝ ꯎ
ꯄꯥꯝꯃꯦ
ꯑ ꯑꯗꯨꯝ ꯍꯥꯞꯄ ꯃꯥꯂꯦꯀꯣ꯫ ꯎ ꯈꯨꯟꯗꯒ ꯆꯠꯂꯀꯥꯟꯗ ꯈ꯭ꯔꯤꯁꯃꯥꯁ ꯃꯇꯝꯗꯣ ꯑꯗꯨꯗ ꯍꯥꯞꯄꯒ ꯅꯨꯡꯊꯤꯜꯗꯒ ꯑꯃ ꯏꯁꯩ ꯁꯛꯅꯕ ꯃꯇꯝꯗꯒ ꯇꯧꯔꯝꯗꯣꯏꯗꯣ ꯑꯩꯁ ꯑꯩ ꯃꯤꯠꯇ ꯑꯨꯏꯗ꯫
ꯑꯗꯨꯃꯛꯇꯤ ꯇꯧꯗꯦꯍꯦ꯫
ꯑꯦ
ꯂꯝꯕꯤꯗ ꯈꯛꯇꯅꯦ ꯀꯩꯅꯣ